ꯍꯜꯂꯣ
ꯍꯂꯣ ꯕ꯭ꯔꯗꯔ!
ꯀꯣꯟ ꯕꯣꯂꯥ ꯍꯦ?
ꯍꯂꯣ ꯁꯤꯈꯥꯑꯦ ꯕꯗꯔ
ꯍꯜꯂꯣ! ꯍꯜꯂꯣ! ꯍꯜꯂꯣ! ꯍꯜꯂꯣ!
ꯇꯥꯕ꯭ꯔꯣ - ꯇꯥꯕ꯭ꯔꯣ?
ꯇꯥꯏꯌꯦ
ꯎ ꯇꯧꯁꯤ ꯏꯌꯥꯝꯕ ꯏꯌꯥꯝꯕꯧ ꯆꯥꯛ ꯊꯣꯡ ꯂꯣꯏꯔꯕꯣ ꯆꯥꯛ ꯂꯣꯏꯔꯕ ꯔꯨꯝ ꯇꯧꯁꯦ ꯁꯤꯡꯒꯔ ꯁꯥꯍꯦꯕ ꯁꯤꯡꯒꯔ ꯕꯥꯥꯕꯨ ꯑꯥꯢ ꯇꯥꯒꯤꯗ꯭ꯔꯦ ꯍꯦ ꯏꯕꯨꯉꯣ ꯁꯤꯡꯒꯔ ꯔꯨꯝ ꯇꯧꯁꯤ ꯂꯥꯎꯅꯦꯍꯦ ꯑꯁ ꯍꯩꯇ ꯃꯤ ꯁꯥꯟꯅꯗꯤꯌꯥ ꯑꯣ ꯑꯈꯣꯏꯒꯗꯤ ꯁꯥꯟꯅꯕ ꯌꯥꯏꯗꯅ ꯍꯩꯇ ꯃꯤ ꯁꯥꯟꯅꯗ꯭ꯔꯁꯨ
ꯍꯝ ꯃꯥ ꯍꯩꯌꯦꯁꯤꯅꯦ ꯍꯥꯏꯅꯤꯡꯉꯤꯁꯤ
ꯃꯥ ꯍꯩꯁꯤ ꯃꯥ ꯍꯥꯏ ꯃꯥ ꯈꯜꯂꯤ ꯃꯥ ꯍꯩꯁꯤꯅꯤ ꯃꯅꯝ ꯇꯠꯉꯩ ꯐꯨꯒꯤꯁꯤꯡꯗꯨ ꯀꯥꯎꯔꯦꯃꯥ ꯉꯁꯤꯁꯨ ꯑꯁ ꯑꯁ ꯑꯁ ꯑꯁ ꯑꯁ ꯆꯥ ꯌꯥꯔꯃꯣꯏ ꯍꯋꯥꯏ ꯆꯦꯡꯋꯥꯏ ꯍꯋꯥꯏ ꯆꯦꯡꯋꯥꯏ ꯂꯩꯕꯅꯦ ꯕꯗꯔ ꯁꯥꯏꯌꯣ ꯕꯗꯔ ꯃꯤꯀꯔꯒꯗꯣ ꯁꯥꯏꯌꯣ ꯕꯗꯔ ꯒꯦꯝ ꯁꯥꯟꯅꯔꯣ
ꯑꯩ ꯃꯣꯕꯥꯜꯖꯦꯟ ꯂꯣꯏꯗ꯭ꯔꯤꯌꯦ
ꯀꯩꯌꯦ
ꯕ꯭ꯔꯥꯎꯜ ꯇꯧꯔꯤꯌꯦ ꯁꯤ ꯂꯣꯏꯔꯒ ꯁꯥꯟꯅꯔꯁꯤ
ꯍ ꯍ
ꯃꯣꯏ ꯒꯦꯝ ꯁꯥꯟꯅꯁꯤꯁꯨ ꯌꯥꯗꯦ ꯑꯩꯗꯤ ꯉꯁꯥꯏ ꯄꯕ꯭ꯖꯤ ꯁꯥꯟꯅꯁꯦ
ꯑꯦ ꯁꯤꯔꯦ ꯑꯩꯑꯣꯏꯅ
ꯁꯦꯒꯥꯏꯔꯦ ꯇꯦ ꯈꯥꯏꯔꯦ
ꯁꯤ ꯂꯩꯅꯤ ꯍ
ꯍ ꯃꯤꯁ ꯑꯃꯗꯒ ꯑꯣ ꯃꯉꯥꯜ ꯆꯥꯛ ꯉꯍꯥꯛ ꯇꯧꯁꯜꯂꯨ ꯀꯩꯅꯣ ꯃꯉꯥꯜ ꯁꯤ ꯃꯉꯥꯜꯁꯦ ꯀꯩꯅꯣ ꯇꯧꯗꯦ ꯇꯧ ꯂꯩꯔꯦꯅꯦ ꯑꯩꯒꯤ ꯀꯥꯋꯥꯏꯗꯅꯣ ꯁꯤꯟ ꯑꯃꯥ ꯇꯈꯔ꯭ꯤꯗꯣ ꯍꯣꯏ ꯎ ꯀꯌꯥꯝ ꯋꯥꯠꯂꯤꯕ ꯃꯤꯁꯣꯏꯗ ꯀꯌꯥꯝ ꯋꯥꯠꯂꯤꯕ ꯀꯥꯏꯅ ꯋꯥ ꯋꯥ ꯋꯥ ꯑꯥ
ꯎꯝ
ꯃꯣꯕꯥꯏꯜ ꯂꯤꯖꯦꯟ ꯗꯩꯩ ꯑꯣꯏꯔꯝꯅꯤ
ꯔꯦꯡ ꯅꯠꯇꯌꯦ
ꯑꯋꯥꯕ ꯄꯤꯕꯁꯦ ꯀꯥ ꯊꯪꯅꯕꯗ ꯂꯩꯔꯒ ꯄꯤꯔꯝꯕꯅꯤꯅ ꯆꯪꯁꯤꯜꯂ ꯄꯤꯁꯜꯂꯛꯑꯦꯅ ꯑꯣ ꯕꯥꯗꯔꯥ ꯀꯅꯥꯅꯣꯅꯦ ꯋꯥ ꯔꯁꯨ ꯍꯥꯏꯔꯣ ꯀꯥꯏ
ꯎꯝ
ꯐ ꯂꯅꯤ ꯊꯁ ꯑꯣ ꯍꯣ ꯔꯗ꯭ꯔ꯭ꯔ ꯑꯗꯨꯗ ꯅꯪ ꯀꯦꯋꯥꯜꯒꯦ
ꯂꯣꯏꯗꯣꯔꯦ ꯅꯣꯏ ꯍꯧꯒꯦꯁꯨ ꯍꯧꯂꯣꯏ
ꯍꯥꯥ
ꯁꯕꯥ ꯍꯧꯒꯤ
ꯑ ꯃꯤ ꯁꯃ ꯦꯟ ꯌꯥꯔꯣꯏꯌꯦ ꯅꯣꯏ ꯕ꯭ꯔꯥꯗꯔꯁꯟꯖꯤꯁꯨ ꯌꯥꯔꯦ ꯑꯩꯈꯣꯏ ꯑꯗꯨꯝ ꯊꯅꯔꯒꯦ ꯍꯥꯏꯔ ꯇꯦꯉ ꯎꯝ
ꯄꯗꯔ ꯀꯄ꯭ꯔꯣ ꯄꯊꯔ ꯍꯂꯣ ꯗꯕꯣꯖꯦꯟ ꯍꯜꯂꯣ ꯍꯜꯂꯣ ꯍꯜꯂꯣ ꯃꯥꯏꯀ꯭ꯔꯣꯐꯣꯟ ꯇꯦꯁꯇꯤꯡ ꯍꯥꯜꯂꯣ